ꯑꯥ
ꯇꯥꯔꯦ ꯆꯥꯛ ꯆꯥꯔꯕ꯭ꯔꯣ
ꯆꯥꯔꯦ ꯅꯪꯗꯤ
ꯅꯪꯁꯨ ꯇꯥꯏꯌꯦ ꯇꯥꯗꯕ꯭ꯔꯣ
ꯇꯥꯏꯌꯦ ꯇꯥꯏ ꯇꯥꯏ ꯅꯪ ꯆꯥꯛ ꯆꯥꯗ꯭ꯔꯤꯕ꯭ꯔꯣ
ꯑꯁ ꯆꯥꯛ ꯊꯣꯡꯕ ꯍꯧꯗ꯭ꯔꯤꯗ ꯍꯣꯏ
ꯑꯣ ꯊ‌ꯦꯡꯈꯔ‌ꯦꯗ
ꯎꯝ ꯆꯥꯛ ꯈꯛꯇꯗꯤ ꯀꯥꯞꯄꯤꯈ꯭ꯔꯦ ꯑꯩꯅ
ꯑꯩꯗꯣ ꯒ꯭ꯔꯨꯞꯀ ꯒ꯭ꯔꯨꯞꯇ
ꯎꯝ
ꯑꯩꯌꯥ ꯑꯥ ꯇꯧꯕ ꯌꯥꯕꯁꯤꯡ ꯂꯩꯕ꯭ꯔꯣ ꯍꯪꯒꯦꯅ ꯇꯧꯒꯦꯅ ꯈꯟꯕꯅꯦ
ꯑꯁ ꯑꯗꯨꯝ ꯇꯧꯋ‌ꯣ ꯑꯩꯗꯤ ꯇꯧꯕꯗꯣ ꯉꯝꯗꯕ ꯋꯥꯅ‌ꯦ ꯇꯧꯗꯤ ꯇꯧꯅꯤꯡꯉꯦ ꯃꯣꯏꯗꯣ
ꯑꯩꯗꯤ ꯇꯟꯗꯤ ꯇꯜꯂꯦ ꯑꯗꯨ ꯑꯣꯏꯔꯁꯨ ꯑꯈꯣꯏ ꯑꯅꯤ ꯈꯛꯇꯅꯤꯅ ꯗꯨꯒꯤ ꯇꯧꯔꯁꯤꯔꯅ ꯑꯩꯁꯨ ꯈꯜꯂꯒ ꯂꯩꯕ
ꯑꯗꯨ ꯅꯪꯗꯣ ꯔꯤꯁꯤꯞ ꯀꯣꯜꯁꯨ ꯑꯗꯨꯝꯗꯤ ꯇꯧꯗꯤ ꯇꯧꯋꯣ
ꯇꯧꯒꯦ ꯗ‌ꯣ
ꯑꯗꯨꯒ ꯅꯪꯒꯤ ꯃꯤ ꯈꯪꯅꯕ ꯂꯩꯔꯗꯤ ꯑꯩꯉꯣꯟꯗꯁꯨ ꯑꯗꯨꯝ ꯇꯧꯔꯛꯑꯣꯅ ꯍꯥꯏꯌꯨ ꯅꯪ ꯍꯥꯏꯔꯒ
ꯑꯩꯁꯨ ꯈ ꯇꯧꯗ꯭ꯔꯤꯅ ꯑꯗꯣ ꯅꯍꯥꯟ ꯂꯣꯏꯔꯀꯥꯟꯗ ꯑꯩ ꯐ꯭ꯔꯤ ꯂꯩꯕ ꯀꯥꯟꯗ ꯌꯥ ꯍꯥꯏꯒꯦ ꯌꯦꯡꯒꯦ ꯂꯩꯕ꯭ꯔꯣ ꯍꯥꯏꯅꯀꯣ ꯌꯦꯡꯕ꯭ꯔ ꯇꯧꯋꯦ ꯍꯣꯏ
ꯍꯣꯏ ꯗꯣ ꯅꯪ ꯑꯃꯨꯛꯀ ꯇꯧꯔꯛꯄ ꯂꯣꯏꯕ ꯃꯇꯝꯗ ꯑꯩꯉꯣꯟ ꯑꯩꯉꯣꯟꯗꯁꯨ ꯍꯥꯏꯔꯛꯑꯣ ꯑꯩꯁꯨ ꯉꯁ ꯇꯤ ꯅꯉꯣꯟꯗ ꯑꯃꯥꯔꯛ ꯇꯧꯒꯦ
ꯍꯣꯏ ꯀꯥꯏꯗ‌ꯦ ꯀꯥꯏꯗ‌ꯦ ꯇꯧꯋ‌ꯣ
ꯎꯝ ꯁꯥꯕꯗꯨ ꯂꯣꯏꯔꯦ ꯂꯣꯏꯔꯦ ꯂꯣꯏꯔꯦ ꯖꯤ ꯑ‌ꯦ
ꯐꯖꯩ ꯑꯦ ꯇꯧꯋ‌ꯦ
ꯁꯥꯗꯣ ꯑ ꯂ‌ꯣꯏ ꯁꯤꯔꯦ ꯉꯁꯤ
ꯑꯩ ꯁꯨꯅꯤꯅ ꯁꯤꯒꯦ ꯇꯧꯋꯦ ꯑꯗꯨ ꯑꯣꯏꯔꯁꯨ ꯈꯥꯡꯉꯒ ꯂꯩꯕꯅꯦ ꯍꯥꯏꯅꯤꯡꯕꯒꯤ ꯑꯁ ꯒꯌꯥꯟ ꯃ‌ꯦꯟ ꯇꯥ ꯗꯔ‌ꯦꯗ ꯅꯣꯡ ꯆꯨꯔꯗꯤ ꯐꯥꯗꯧꯅꯤꯅ ꯑꯁ ꯑꯁ‌ꯦꯡꯕ ꯁꯤꯡꯖ‌ꯦ ꯁꯤ ꯈꯪꯗꯦ ꯒꯌꯥꯟ ꯂꯥꯏꯕꯛꯇ ꯁꯤꯕ ꯂꯩꯕꯛꯇ ꯂꯩꯕꯁꯤꯡ ꯁꯤꯒꯗꯧꯅ‌ꯦ ꯑꯗꯨꯃꯥꯏ ꯇꯧꯔꯗꯤ ꯑꯃꯨꯛ ꯗꯨꯝ ꯇꯧꯔ
ꯎꯝ ꯍꯣꯁꯇꯦꯜꯗ ꯂꯩꯕ ꯈꯨꯠꯁꯥꯗꯒꯨꯝꯅ ꯁꯥꯔ ꯂꯩꯔ‌ꯦꯕꯔ ꯁꯤꯗ
ꯑꯩ ꯁꯤꯗ ꯂꯩꯔꯒ ꯅꯪ ꯌꯗꯕ꯭ꯔꯣ
ꯍꯥꯥ
ꯑꯦ ꯁꯤ ꯔꯨꯝꯗ ꯂꯩꯌꯨꯅ
ꯑꯦ ꯁꯤ ꯅ ꯑꯩ ꯔꯨꯝꯗ ꯂꯩꯕꯗꯨ ꯑꯁꯤꯗ ꯋꯥꯔꯤ ꯁꯥꯅꯕꯁꯦ ꯏꯆꯦ ꯊꯕꯛ ꯇꯧꯕꯤ ꯌꯥꯝꯅ ꯗꯤꯁꯇꯔꯕ ꯇꯧꯋꯦꯕ
ꯎꯝ
ꯑꯗꯨꯅꯤꯅ ꯑꯩꯅꯁꯨ ꯀꯣꯜ ꯇꯧꯕꯗ ꯑꯁꯤ ꯀꯩꯅꯣ ꯇꯧꯕꯅꯤꯅ ꯀꯣ ꯐꯖꯅ ꯇꯧꯗ꯭ꯔꯗꯤ ꯀꯤꯕꯒꯤ ꯑꯃꯨꯛ ꯀꯁꯨ ꯁꯥꯔ ꯁꯨ ꯅ ꯇꯧꯔꯒ ꯂꯩꯕꯅꯦ ꯈꯨꯠꯁꯥꯗꯣ
ꯁꯥꯥꯔꯁꯨ ꯑꯗꯨꯝ ꯐꯝꯔꯗꯤ ꯀꯥꯏꯗꯦꯗ ꯑꯩꯗꯤ ꯁꯥꯏ ꯁꯥꯏ ꯑꯗꯨ ꯑꯣꯏꯔꯁꯨ ꯅꯪ ꯑꯁ ꯒ꯭ꯌꯥꯟ ꯇꯥꯗ꯭ꯔꯦ ꯅꯪ ꯈꯥꯡꯕ ꯉꯝꯗꯕ ꯃꯥꯜꯂꯦ ꯑꯗꯨꯒꯤ ꯑꯣꯏꯔꯝꯅꯤ
ꯎꯝ ꯉꯁꯤꯗꯤ ꯍꯦꯛ ꯏꯔꯨꯔꯥ ꯊꯣꯛꯂꯛꯈ꯭ꯔꯥ ꯁꯨꯋꯦꯠ ꯊꯣꯛꯑꯦꯕ
ꯍꯣꯏ ꯑꯥ ꯑꯁ ꯑꯥ ꯊꯨꯅ ꯏꯔꯨꯔꯗꯤꯀꯣ ꯌꯥꯗꯕꯒꯤꯀꯣ ꯑꯩꯗꯣ ꯈꯥꯡꯔꯒ ꯂꯩꯕꯅꯦ ꯑꯗꯥ ꯇꯨꯝꯅꯤꯡꯉꯥꯏꯒꯨꯝꯕ ꯃꯇꯝꯗ ꯏꯔꯨ ꯑꯗꯨꯝ ꯑꯁ ꯒ꯭ꯌꯥꯟ ꯇꯥꯗ꯭ꯔꯦꯗ ꯁꯝꯒꯨꯝꯕ ꯆꯣꯠꯂꯒ ꯇꯨꯝꯕꯁꯦ ꯅꯨꯡꯉꯥꯏꯇꯕ ꯑꯃꯨꯛꯀꯥ ꯑꯗꯨꯒꯤꯅꯦꯗ
ꯑꯈꯣꯏꯒꯤ ꯏꯁꯤꯡꯗꯤ ꯈꯔ ꯍꯣꯁꯇꯦꯜꯒꯤ ꯏꯁꯤꯡꯗꯤ ꯈꯔ ꯏꯪꯉꯦꯅ
ꯍꯣꯏ
ꯑꯁꯤꯒꯤꯗꯤ ꯈꯨꯠꯁꯥꯗꯣ ꯏꯁꯤꯡ ꯕꯣꯏꯜ ꯇꯧꯔꯒ ꯋꯤꯟꯇꯔꯗ ꯇꯧꯕ ꯆꯠꯇꯨꯅꯦꯕ ꯁꯥꯗꯣ
ꯑꯦꯠꯇꯥ ꯊꯝꯔꯒꯥ ꯇꯧꯋꯣ ꯑꯗꯨꯗꯤ
ꯑꯥ ꯕꯛꯀꯦꯠꯇꯥ ꯊꯝꯔꯁꯨ ꯏꯌꯥꯝꯕꯥꯅ ꯂꯥꯛꯈ꯭ꯔꯥꯗꯤ ꯏꯁꯤꯡꯗ ꯗꯨꯝ ꯄꯥꯏꯒꯅꯤ ꯑꯗꯨꯒ ꯑꯦꯝ ꯇꯤ ꯊꯝꯃꯅꯤ ꯑꯗꯨꯗꯒꯤ ꯁꯥꯎꯅꯤꯡꯕꯁꯤ ꯑꯩ
ꯑꯗꯨꯗꯤ ꯍꯣꯏ
ꯗꯨ ꯃꯥ ꯂꯣꯏꯅꯃꯛ ꯄꯥꯏꯔꯅꯤ
ꯂꯨ ꯑꯩꯅ ꯐꯤꯜ ꯇꯧ ꯍꯥꯏꯔꯁꯨ ꯃꯅꯥ ꯇꯥꯗꯕꯅꯤꯅ ꯍꯩꯔꯁꯨ ꯎꯄꯥꯏ ꯂꯩꯇꯕꯒꯤ
ꯃꯅꯥ ꯇꯥꯗ꯭ꯔꯤ ꯀꯅꯅꯣ
ꯀꯤꯌꯥꯝꯕ
ꯀꯔꯤ ꯃꯅꯥ ꯇꯥꯗꯕ
ꯃꯥꯗꯨꯅ ꯏꯁꯤꯡꯗꯣ ꯐꯤꯜ ꯇꯧ ꯑꯥ ꯗꯨꯝ ꯀꯧꯍꯜꯂꯦꯕ
ꯎꯝ ꯎꯝ ꯎꯝ ꯎꯝ
ꯑꯗꯨꯒꯒꯤꯅ ꯑꯩꯗꯣ ꯍꯥꯏꯅꯤꯡꯗ꯭ꯔꯦꯅ ꯇꯣꯈ꯭ꯔꯥꯝ
ꯑꯣ
ꯁꯥꯔꯁꯨ ꯎꯄꯥꯥꯏ ꯂꯩ
ꯉꯁꯤꯁꯦ ꯀꯔꯤ ꯃꯟꯗꯦ ꯁꯟꯗꯦꯅꯤꯀꯣ
ꯃꯟꯗꯦ
ꯃꯟꯗꯦ ꯑꯣꯏꯔꯕ꯭ꯔꯥ
ꯎꯝ
ꯀꯦ
ꯃꯟꯗꯦ ꯑꯣꯏꯔꯦ ꯑꯩꯒꯤ ꯕꯦꯛꯒ꯭ꯔꯥꯎꯟ ꯃꯈꯣꯟ ꯍꯧꯖꯤꯛ ꯈꯔ ꯊꯣꯛꯀꯦ
ꯀꯥꯏꯗꯦ ꯀꯥꯏꯗꯦ
ꯈꯨꯁꯥꯗꯥ ꯁꯤꯗꯧꯔꯦ
ꯎꯝ
ꯏꯁꯤꯡꯁꯨ ꯌꯝ ꯁꯥꯏꯕ ꯑꯗꯨꯒꯤ
ꯐꯥꯔꯝꯅꯤꯗ ꯍꯣꯏ
ꯎꯄꯥꯏ ꯂꯩꯇ꯭ꯔꯦ ꯑꯩꯈꯣꯏ
ꯎꯝ ꯇꯥꯗ꯭ꯔꯦꯗ
ꯒ꯭ꯌꯥꯟ ꯇꯥꯗ꯭ꯔꯦ ꯌꯥꯝ ꯈꯨꯁꯥꯁꯦ
ꯆꯧꯉꯥꯒꯨꯝꯕꯗꯤ ꯌꯥꯎꯗꯤ ꯌꯥꯎꯔꯝꯃꯦ ꯑꯩꯗꯣ
ꯑꯣ ꯑꯣ
ꯒꯌꯥꯟ ꯇꯥꯗꯦ ꯑꯗꯣ ꯌꯥꯗꯣꯏꯔꯥ ꯌꯥꯔꯔꯣꯏꯗ꯭ꯔꯥ
ꯑꯈꯣꯏꯒꯤꯁꯨ ꯁꯨꯃꯥꯏꯅ ꯇꯧꯔ ꯂꯩꯕꯅꯦ
ꯎꯝ ꯑꯣ ꯅꯪꯗꯤ ꯐꯔꯦꯅ ꯑꯗꯨ ꯐꯔꯦꯅ ꯈ꯭ꯋꯥꯏꯗꯒꯤ ꯐꯔꯦꯅ
ꯎꯝ ꯍꯩ
ꯃꯤꯁꯨ ꯇꯧꯗ꯭ꯔ ꯂꯩꯕ ꯁꯔꯨꯛꯄꯨꯗꯤ ꯁꯤꯗꯤ ꯐꯩꯌꯦꯗ
ꯎꯝ ꯑꯗꯨꯝ ꯐ꯭ꯔꯤꯗ ꯂꯩꯕꯅꯤꯅ ꯍꯥ
ꯑꯩꯈꯣꯏꯗꯤ
ꯊꯕꯥꯛ ꯂꯥꯏꯇꯕꯅꯤꯅ ꯑꯗꯨꯝ ꯌꯥꯏꯌꯦꯅ ꯈꯜꯂꯦ ꯑꯩꯗꯤ
ꯑꯩꯒꯤ ꯃꯐꯝ ꯍꯣꯡꯔꯗꯤ ꯈꯔ ꯅꯦꯠꯋꯔꯛꯇꯣ ꯕꯦꯔꯥ ꯀꯥꯗꯧ ꯃꯥꯜꯂꯦ ꯑꯍꯥꯟꯕ ꯃꯇꯝꯗ ꯍꯥꯏꯗꯤ ꯑꯍꯥꯟꯕꯗꯤ ꯈꯔ ꯂꯩꯐꯝꯗꯣ ꯍꯣꯡꯕꯅꯤꯅ ꯑꯗꯨꯝ ꯆꯥꯅꯗꯕꯒꯨꯝꯕꯗꯣ ꯇꯧꯗꯧ ꯃꯥꯜꯂꯦ ꯑꯩꯅ ꯈꯟꯕꯗ ꯎꯝ ꯑꯗꯨꯗꯤ ꯑꯗꯨꯒꯤ ꯈꯔ ꯎꯝ ꯉꯥꯏꯍꯥꯛ ꯂꯩꯔꯒꯒꯨꯕꯀꯣ
ꯎꯝ
ꯇꯧꯕꯅ ꯐꯥꯗꯧ ꯃꯥꯜꯂꯦ
ꯍꯣꯏ ꯅꯪꯒꯤ ꯃꯔꯨꯞ ꯈꯣꯏ ꯑꯁꯤꯗ ꯆꯠꯈ꯭ꯔꯕ ꯍꯣꯏꯗꯣ
ꯍꯥ
ꯍꯣꯁꯄꯤꯇꯥꯜ ꯐꯥꯡꯔꯕ꯭ꯔꯣ
ꯃꯣꯏꯑꯅꯤ ꯅꯣꯏ ꯅꯣꯏ ꯅꯪꯒꯤ ꯅꯅꯥꯛꯇ ꯂꯩꯕꯗꯨꯔꯥ
ꯎꯝ
ꯃꯣꯏꯅꯤꯁꯨ ꯍꯣꯏ ꯑꯃꯗꯤ ꯍꯥꯏꯔꯛꯑꯦ ꯍꯥꯏꯌꯦꯕ ꯑꯃꯥꯗꯤ ꯍꯥꯏꯔꯛꯑꯦ ꯑꯗꯣ ꯃꯣꯏꯑꯅꯤꯁꯨ ꯀꯟꯐꯥꯔꯝꯗꯤ ꯇꯧꯗꯤ ꯇꯧꯔꯅꯤ ꯍꯥꯏꯕꯅꯦꯕ ꯒꯌꯥꯟ ꯇꯥꯗ꯭ꯔꯦ
ꯐꯣꯔꯇꯤꯁ ꯀꯨꯝꯕꯗꯁꯨ ꯃꯤ ꯈꯔ ꯐꯥꯡꯕ ꯂꯩꯕ ꯃꯥꯜꯂꯦꯀꯣ
ꯑꯁꯤꯗꯥ
ꯑꯁꯤꯗꯔ ꯅꯠꯇ꯭ꯔꯒ ꯑꯥꯗꯔ ꯈꯪꯗꯦ ꯍꯪꯗꯦ ꯄꯁꯇꯔꯅ ꯏꯁꯇꯦꯇꯥꯁ ꯊꯥꯒꯠꯂꯦꯕ
ꯑꯦ ꯑꯗꯣ ꯑꯗꯣ ꯑꯥ ꯖꯨꯋꯥꯅꯦ
ꯑꯣ ꯀꯗꯥꯏ ꯍꯣꯁꯄꯤꯇꯥꯜꯗꯔ
ꯑꯣ ꯑꯁꯤꯗꯅꯦ ꯁꯤꯗꯒꯤ ꯐꯣꯔꯁꯦꯁꯇꯅꯦ ꯑꯣ ꯑꯣ ꯑꯩꯁꯨ ꯎꯋꯦ ꯃꯣꯏꯅꯤꯁꯨ ꯌꯥꯔꯗꯤ ꯍꯜꯂꯛꯀꯦꯅꯗꯤ ꯍꯥꯏꯔꯝꯃꯦ ꯑꯗꯨ ꯑꯣꯏ ꯗꯦꯜꯂꯤꯗꯗꯤ ꯗꯦꯜꯂꯤꯗꯅꯗꯤ ꯐꯥꯗꯤ ꯐꯥꯗꯧ ꯃꯥꯟꯕ ꯑꯗꯨꯒ ꯋꯥ ꯉꯥꯡꯅꯔꯒ ꯑꯑꯗꯨꯃꯥꯏ ꯇꯧꯔꯕꯅꯦ ꯃꯣꯔꯅꯤꯡꯗꯁꯨ ꯑꯩꯁꯨ ꯉꯥꯡꯅꯩꯌꯦꯕ ꯃꯣꯏꯒ
ꯑꯣ ꯑꯣ ꯃꯥꯗꯤ ꯃꯇꯣꯝꯇ ꯐꯪꯗꯕ꯭ꯔꯥ
ꯑꯥ ꯃꯊꯪ ꯀꯔꯤ ꯀꯔꯤ ꯍꯣꯏ ꯃꯇꯣꯝꯇ ꯐꯪꯕꯅꯦ ꯅꯨꯄꯤ ꯑꯃ ꯑꯗꯨꯒ ꯆꯠꯂꯒ ꯇꯧꯔꯦ ꯍꯥꯏꯕꯗꯣ ꯑꯩꯅ ꯑꯩꯉꯣꯟꯗ ꯍꯥꯏꯕ ꯅꯠꯇ꯭ꯔꯣ
ꯑꯣ ꯑꯣ ꯑꯁ ꯃꯥꯗꯤ ꯐ꯭ꯔꯤꯗ ꯇꯝꯕꯅꯤꯅꯦ ꯑꯗꯨꯗꯤ ꯑꯦ ꯃꯥ ꯅꯣꯏꯁꯨꯨ ꯅꯦ ꯀꯣ ꯑꯗꯨꯕꯗꯤ ꯐꯔꯦ ꯇꯥ ꯑꯗꯨ
ꯑ ꯀꯔꯤ ꯏꯕ꯭ꯔꯥ ꯑꯩꯗꯣ ꯐꯖꯅꯗꯤ ꯌꯦꯡꯍꯧꯗ꯭ꯔꯦ ꯂꯣꯏꯔꯁꯨ ꯎꯗꯤ ꯎꯑꯦꯕ ꯑꯗꯣ ꯑꯩꯗꯤ ꯐꯖꯅꯗꯤ ꯌꯦꯡꯗꯤ ꯌꯦꯡꯗ꯭ꯔꯦꯕ
ꯑꯕꯨꯡ ꯅꯪꯅ ꯄ꯭ꯔꯊꯅꯥ ꯇꯥꯎꯕꯒꯤ ꯄꯤꯁꯇ ꯐꯪꯉꯦ ꯀꯔꯤꯔ ꯃꯥꯏꯗꯤ ꯍꯥꯄ ꯃꯥ
ꯑꯥ ꯑꯣ ꯑꯣ ꯑꯣꯏ ꯃꯥ ꯄꯥꯖꯅꯗꯤ ꯀꯔꯤ ꯍꯥꯏꯔꯒ ꯊꯝꯕ꯭ꯔꯥ
ꯀꯥꯎꯈ꯭ꯔꯦ ꯑꯩ ꯍꯣꯔꯦꯟ ꯏꯁꯀ꯭ꯔꯤꯟ ꯁꯣꯠ ꯇꯧꯔꯒ ꯊꯥꯔꯛꯀꯦ ꯑꯩꯗꯤ ꯃꯥꯒꯤ ꯑꯃꯥ ꯈꯥꯛꯇ ꯄꯥꯔꯒ ꯇꯣꯛꯈ꯭ꯔꯦꯕ
ꯑꯣ ꯑꯣ ꯑꯣ
ꯇꯤꯟ ꯀꯅꯥꯒꯤ ꯑꯣꯏꯖꯠꯂꯀꯣ ꯑꯦ ꯃꯥꯥꯗꯣ ꯁꯨꯃꯥꯏꯅ ꯇꯧꯔꯛꯄ ꯃꯇꯝꯗ ꯍꯔꯥꯎꯌꯦ ꯍꯥꯏꯕ꯭ꯔꯥ ꯇꯥꯎꯕꯒꯨꯝ ꯇꯧ
ꯍꯣꯏ ꯍꯣꯏ ꯍꯣꯏ ꯑꯣꯏꯔꯝꯅꯤ ꯑꯣꯏꯔꯝꯅꯤ ꯑꯗꯣ ꯑ ꯃꯣꯏꯒꯤꯗꯤ ꯍꯥꯟꯅꯒꯤꯁꯨ ꯃꯣꯏꯒꯤꯗꯤ ꯂꯩꯗꯤ ꯂꯩꯌꯦ ꯍꯥꯏ ꯅꯦꯕ ꯑꯩꯈꯣꯏꯒꯤꯗꯤ ꯂꯩꯌꯦ ꯂꯥꯎ ꯂꯥꯎ ꯕꯨꯅꯤ ꯍꯥꯏꯕꯁꯨ ꯁꯨꯛꯍꯥꯏ ꯍꯥꯏꯗꯦꯕ ꯑꯩ ꯑꯩꯈꯣꯏꯒꯤꯗꯤ ꯌꯥꯗꯦ ꯌꯥꯔꯔꯣꯏ ꯂꯧꯔꯔꯣꯏꯅ ꯗꯥꯏꯔꯦꯛ ꯑꯗꯨꯃꯥꯏꯅ ꯍꯥꯏꯗꯤ ꯍꯥꯏꯔꯝꯕꯅꯦꯕ ꯑꯩꯈꯣꯏꯒꯤꯗꯤꯀꯣ ꯃꯣꯏꯒꯤꯗꯤ ꯑꯗꯨꯝ ꯌꯥꯗꯤ ꯌꯥꯔꯦ ꯑ ꯂꯧꯒꯅꯤ ꯑꯗꯨꯃꯥꯏ ꯃꯇꯝ ꯈꯨꯂꯥꯏ ꯃꯇꯝꯗ ꯂꯥꯛꯑꯣ ꯍꯥꯏꯗꯤ ꯍꯥꯏꯔꯝꯕꯅꯦꯕ ꯃꯣꯏꯗ ꯁꯨ ꯗꯨꯒ ꯑꯗꯨ ꯑꯅꯤꯗꯨꯅ ꯈꯔ ꯊꯥꯖꯕ ꯋꯥꯠꯄꯗꯣ ꯑꯗꯣ ꯑꯁꯤ ꯂꯩꯔꯒ ꯐꯪꯗ꯭ꯔ ꯌꯦ ꯑꯗꯨꯒ ꯃꯇꯝ ꯃꯥꯡꯍꯟꯅꯤꯡꯗꯦ ꯍꯥꯏꯅ ꯍꯥꯟꯅ ꯆꯠꯂꯒ ꯌꯦꯡꯂꯒꯦ ꯂꯠꯂ ꯂꯠ ꯇ꯭ꯔꯗꯤ ꯍꯪꯉꯔꯣꯏ ꯍꯥꯏꯅꯀꯣ ꯃꯣꯏ ꯑꯅꯤꯒ ꯆꯠꯄꯅꯦꯕ
ꯑꯣ ꯃꯃꯥꯅꯤꯒꯤ ꯃꯤꯡꯒꯨꯝꯕꯁꯨ ꯄꯤꯈꯠ ꯂꯝꯃꯗꯤ ꯐꯥꯗꯣꯏꯅꯦꯀꯣ ꯑꯥꯗ
ꯑꯣ ꯑꯁꯤꯗꯁꯨ ꯃꯣꯏꯒꯤ ꯁꯤꯕꯤꯗꯣ ꯄꯤꯕꯅꯦ ꯄꯤꯗꯤ ꯄꯤꯔꯝ ꯕꯅꯦ ꯃꯥꯗꯣ ꯑꯗꯨ ꯀ꯭ꯌꯥꯟ ꯇꯥꯗꯦ ꯃꯣꯏ ꯑꯅꯤꯁꯨ ꯑꯗꯨꯝ ꯑ ꯐꯣꯟ ꯇꯧꯕ ꯃꯤ ꯂꯩꯕꯅꯦ ꯑꯗꯨꯗ ꯂꯩꯕ
ꯑꯣ ꯃꯕꯥꯅꯤꯒꯤꯁꯨ ꯐꯪꯉꯗꯤ ꯐꯥꯕ
ꯐꯪꯉꯦ ꯑꯗꯨ ꯗꯦꯜꯂꯤꯗ ꯐꯪꯉꯦ ꯍꯣꯏ ꯑꯊꯣ ꯐꯪꯉꯦ ꯑꯗꯨꯗ ꯐꯪꯔꯒ ꯃꯣꯏꯅꯤꯒꯤꯁꯨ ꯁꯨꯃꯥꯏ ꯍꯥꯏꯗꯤ ꯇꯥꯎꯗꯤ ꯑꯗꯨꯗ ꯇꯧꯁꯤꯔꯥꯟꯅꯤꯗꯤ ꯈꯪꯕꯅꯦ ꯑꯗꯣ ꯄꯩꯁꯥꯗꯤ ꯄꯤꯗꯤ ꯄꯤꯌꯦꯕ ꯗꯨ ꯑꯣꯏꯔꯁꯨ ꯐꯗꯤ ꯐꯩꯌꯦ ꯍꯥꯏꯕꯅꯦꯕ ꯗꯣ ꯃꯣꯏꯗꯣ ꯍꯧꯖꯤꯛꯁꯦ ꯀꯔꯝꯍꯥꯏꯅ ꯇꯧꯁꯤꯔꯥꯅ ꯗꯤ ꯃꯣꯏ ꯑꯅꯤꯗꯣ ꯈꯔ ꯗꯤꯁꯤꯖꯟ ꯂꯧꯕ ꯉꯝꯗꯕꯗꯣ ꯁꯤꯗ ꯂꯥꯛꯄꯁꯨ ꯇꯟꯕ ꯑꯗꯨꯗ ꯂꯩꯕꯁꯨ ꯀꯔꯝꯃꯥꯏꯅ ꯇꯧꯅꯤ ꯑ ꯊꯥ ꯇꯔꯨꯛꯇ ꯑ ꯑ ꯀꯧꯈ꯭ꯔꯦ ꯇ꯭ꯋꯦꯟꯇꯤ ꯊꯥꯎꯖꯟ ꯄꯤꯕꯅꯦ
ꯑꯁ ꯁꯤꯗꯤ ꯁꯤꯕ ꯇꯥꯔꯦꯗ
ꯎꯝ ꯁꯤꯕ ꯇꯥꯗꯦ ꯑꯁꯤ ꯍꯣꯏ ꯍꯣꯏ ꯑꯗꯨꯃꯥꯏꯅ ꯇꯧꯌꯦ ꯑꯗꯨ ꯑꯣꯏꯔꯁꯨ ꯃꯣꯏꯗꯣ ꯐꯤꯁꯇꯤ ꯐꯤꯁꯁꯨ ꯄꯤꯗꯦꯕ ꯃꯣꯏꯗꯤ ꯂꯣꯏꯈ꯭ꯔꯦꯕ ꯑꯈꯣꯏꯗꯤ ꯄꯤꯗꯣꯏꯅꯦꯕ ꯐꯁꯁꯨ ꯑꯃꯨꯛꯀ ꯇꯨꯒꯤ ꯃꯊꯥ ꯁꯥꯕꯅꯦ ꯑꯗꯨ ꯐꯤꯁꯁꯨꯨ ꯄꯤꯔꯣꯏ ꯑꯗꯨꯃꯥꯏꯅ ꯇꯧꯕꯒꯤ ꯅꯣꯏ ꯄꯩꯁꯥ ꯇꯤꯡꯔꯁꯨ ꯅꯣꯏꯅ ꯈꯪꯔꯗꯤ ꯐꯖꯅ ꯈꯪꯔꯗꯤ ꯐꯖꯅ ꯇꯝꯔꯒ ꯑꯗꯨꯝꯗꯨ ꯇꯧꯔꯅꯤ ꯍꯥꯏꯕ ꯑꯣꯄꯣꯔꯆꯨꯅꯤꯇꯤꯁꯨ ꯈꯔ ꯌꯥꯝ ꯂꯧ ꯃꯥꯜꯂꯦ ꯈꯔ ꯂꯩꯔꯒ ꯃꯥꯡꯕꯗꯤ ꯑꯣꯏꯔꯔꯣꯏ ꯍꯥꯏꯕꯅꯦꯕ
ꯄꯩꯁꯥ ꯇꯤꯡꯂꯁꯨ ꯍꯥꯏꯌꯦ ꯍꯥꯏꯌꯦ ꯈ꯭ꯔꯗꯤ
ꯎꯝ ꯎꯝ ꯃꯥꯅꯦ ꯑꯗꯣ ꯅꯣꯏꯅꯤ ꯑ ꯅꯣꯏꯅ ꯀꯣꯂꯦꯖꯇꯁꯨ ꯄꯤꯔꯔꯣꯏ ꯑꯗꯨꯒꯤ ꯈꯜꯂꯣꯅꯦ ꯅꯣꯏꯒꯤ ꯌꯥꯝꯅ ꯃꯥꯡꯕꯗꯤ ꯑꯣꯏꯗꯦ ꯍꯥꯏꯅ ꯑꯣ ꯑꯩꯗꯤ ꯍꯥꯏꯔꯈ꯭ꯔꯕꯅꯦꯕ ꯅꯣ ꯑꯁꯤꯞ ꯄꯣꯔꯇꯦꯁ ꯇꯣ ꯅꯍꯥꯟ ꯑ ꯃꯩꯅ ꯅꯨꯃꯤ ꯑꯅꯦ
ꯎꯝ
ꯇꯣ ꯃꯥ ꯅꯨꯄꯤꯗꯣ ꯑꯃ ꯇꯧꯔꯒ ꯑꯈꯣꯏꯗꯣ ꯃꯥ ꯑꯩꯉꯣꯟꯗꯁꯨ ꯀꯔꯝꯍꯥꯏꯟ ꯇꯧꯕ꯭ꯔꯥꯅ ꯍꯪꯉꯦꯕ ꯑꯗꯣ ꯇꯧꯍꯥꯡꯕ ꯀꯥꯟꯗ ꯈꯪꯗꯦ ꯃꯥꯅ ꯍꯥꯏꯖꯤꯟꯕꯒꯤ ꯏꯔꯥꯡꯗꯣ ꯈꯪꯗꯦ ꯑꯗꯣ ꯌꯥꯗꯤ ꯌꯥꯏꯌꯦ ꯑꯗꯣ ꯑꯣꯏꯔꯁꯨ ꯌꯥꯝꯅ ꯐꯕ ꯍꯥꯏꯕꯗꯨꯗꯤ ꯑꯣꯏꯗꯦ ꯍꯥꯏꯌꯦꯕ
ꯎꯝ
ꯍꯣꯏ ꯑꯗꯨꯃꯥꯏꯟꯗꯤ ꯇꯧꯗꯤ ꯇꯧꯔꯝꯅꯤꯅ ꯎꯄꯥꯏ ꯂꯩꯇ꯭ꯔꯦꯗ ꯊꯕꯛ ꯇꯧꯕ ꯍꯥꯏꯕꯗꯣ ꯅꯨꯡꯉꯥꯏꯕ ꯍꯥꯏꯕꯗꯤ ꯃꯤ ꯇꯥꯏꯗ꯭ꯔꯦ ꯅ ꯍꯥꯏꯗꯤ
ꯎꯝ
ꯑꯩ ꯇꯧꯔꯝꯅꯤ ꯍꯥꯏꯕ ꯈꯪꯉꯦ ꯑꯗꯨ ꯑꯣꯏꯔꯁꯨ ꯑꯗꯨꯝ ꯈꯔꯗꯤ ꯑꯗꯨꯒꯤ ꯌꯥꯝꯅ ꯌꯥꯎꯅꯤꯡꯕ ꯍꯥꯏꯕꯗꯤ ꯍꯣꯏ ꯌꯥꯎꯅꯤꯡ ꯌꯥꯎꯅꯤꯡꯉꯤ ꯑꯗꯨ ꯑꯣꯏꯔꯁꯨ ꯈꯔ ꯀꯩꯅꯣꯗꯤ ꯂꯩꯕ ꯃꯥꯜꯂꯦ ꯑꯣꯏꯅ ꯐꯠ ꯑꯥ ꯁꯨꯝ ꯑꯗꯨꯅ ꯐꯥꯗꯤ ꯐꯥꯗꯧ ꯃꯥꯜꯂꯦꯗ ꯄꯩꯁꯥ ꯇꯤꯉꯦ ꯍꯥꯏꯔꯁꯨꯀꯣ ꯈꯪꯗꯦ ꯃꯣꯏꯅꯤ ꯈꯔ ꯒꯤ ꯅꯨꯃꯤꯠ ꯑꯅꯤ ꯑꯍꯨꯝ ꯂꯩꯔꯒ ꯌꯦꯡꯗꯧ ꯃꯥꯜꯂꯦ
ꯑꯣ ꯑꯁ ꯃꯅꯤꯁꯨ ꯊꯨꯅ ꯐꯪꯉꯗꯤ ꯐꯥꯔꯅꯤ ꯅꯨꯡꯉꯥꯏꯇ꯭ꯔꯦ
ꯍꯧ ꯍꯧ ꯍꯧꯖꯤꯛꯇꯤ ꯄ꯭ꯂꯦꯌꯔꯗꯤ ꯑꯣꯏꯗꯤ ꯑꯣꯏꯔꯛꯑꯦ ꯑꯗꯨ ꯑ ꯃꯦꯛꯁꯇꯣ ꯑꯦꯃꯦꯁꯇꯣ ꯑꯗꯨꯁꯨ ꯂꯥꯛꯄ ꯂꯥꯛꯑꯣ ꯂꯥꯛꯑꯣ ꯌꯥꯔꯦ ꯍꯥꯏꯅ ꯍꯥꯏꯌꯦꯕ
ꯑꯣ
ꯃꯣꯏꯅꯤꯁꯦ ꯁꯤꯗ ꯂꯥꯛꯁꯤꯔꯥ ꯑꯗꯨꯝꯗ ꯇꯧꯔꯁꯤꯔꯅ ꯁꯤ ꯗꯤꯁꯤꯁꯟꯅꯦꯕ ꯂꯩꯗꯤ ꯂꯩꯔꯦꯕ ꯇꯧꯅꯕ ꯃꯐꯝꯗꯣ
ꯎꯝ
ꯌꯥꯗꯤ ꯌꯥꯔꯛꯑꯦ ꯑꯗꯨꯒꯤꯅꯦ ꯑꯩꯁꯨ ꯅꯨꯡꯉꯥꯏꯇ꯭ꯔꯛ ꯇ꯭ꯔ ꯈꯟꯕꯅꯦ ꯑꯗꯣ ꯐꯪꯅꯩ ꯑꯗꯨꯃꯥꯏꯟ ꯇꯧꯔꯦ ꯍꯥꯏꯕ ꯃꯣꯔꯅꯤꯡꯗ ꯑꯗꯨꯝ ꯈꯪꯕ ꯀꯥꯟꯗ ꯑꯩ ꯅꯨꯡꯉꯥꯏꯕ ꯐꯥꯎꯔꯛꯄꯅꯦ ꯃꯣꯏ ꯅꯠꯇ ꯃꯣꯏ ꯃꯣꯏ ꯅꯠꯇ ꯅꯠꯇ꯭ꯔꯕꯁꯨ ꯀꯣ ꯀꯦꯅꯣ ꯃꯤ ꯂꯣꯏꯅꯃꯛ ꯀꯤ ꯑꯗꯨꯝ ꯂꯩꯕ ꯍꯧꯔꯦꯅ ꯑꯗꯨꯒꯤ ꯑꯁ ꯅꯨꯡꯉꯥꯏꯔꯦ ꯍꯥꯏꯕ